ꯍꯂꯣ ꯇꯥꯕ꯭ꯔꯣ ꯑꯣ ꯑꯣ ꯇꯥꯔꯦ ꯇꯥꯔꯦ ꯑꯣ ꯑꯩ ꯀꯩꯅꯣꯝꯇ ꯍꯪꯒꯦꯅ ꯐꯣꯟ ꯇꯧꯔꯛꯏꯅꯦ ꯑꯥ ꯇꯧꯔꯣ ꯇꯧꯔꯑꯣ ꯑꯥ ꯍꯥꯏꯔꯣ ꯍꯥꯏꯔꯣ
ꯑꯥ ꯀꯩꯅꯣꯒꯤ
ꯎꯝ ꯀꯩꯅꯣꯖꯦ ꯍꯧꯖꯤꯛꯀꯥꯟꯁꯦ ꯅꯣꯏꯒꯤꯅꯦ ꯁꯨꯝ ꯅꯣꯢꯔꯣꯝꯒꯤ ꯌꯨꯝꯂꯣꯝꯒꯤꯅꯦ ꯏꯁꯤꯡꯒꯨꯝꯕꯁꯦ ꯑꯗꯨꯝ ꯗꯦꯂꯤ ꯁꯤꯖꯤꯟꯅꯅꯕꯁꯦ ꯀꯩ ꯍꯥꯏꯗꯤ ꯀꯩ
ꯄꯨꯈ꯭ꯔꯤꯒꯨꯝꯕ ꯑꯗꯨꯝ ꯂꯩꯀꯥꯏꯒꯤ ꯌꯥꯝ ꯂꯩꯕ꯭ꯔꯥ ꯇꯨꯔꯦꯟꯗꯒꯤ ꯁꯤꯖꯤꯟꯅꯕ
ꯁꯤꯖꯤꯅꯕ꯭ꯔ ꯈꯣꯠꯄ꯭ꯔ ꯑꯗꯨ ꯇꯣꯇꯤꯒꯨꯝꯕ ꯑꯣꯏꯅ ꯇꯧꯕ꯭ꯔꯥ ꯑꯗꯨꯝ ꯑꯥ ꯀꯩꯅꯣ ꯇꯧꯋꯦ ꯑꯥ ꯑꯩꯈꯣꯏꯒꯤꯗꯣ ꯇꯣꯇꯤ ꯇꯣꯇꯤꯕꯨꯗꯤ ꯍꯧꯖꯤꯛꯇꯤ ꯐꯖꯅ ꯂꯥꯛꯑꯦꯕꯀꯣ ꯑꯥ ꯑꯗ ꯑꯗꯣ ꯃꯣꯏꯅ ꯐꯔꯛ ꯇꯥꯕꯒꯤꯒꯨꯝꯕ ꯊꯥꯔꯛꯇ ꯇꯥꯔꯒꯗꯤ ꯑꯥ ꯇꯨꯔꯦꯜꯗꯒꯤ ꯆꯤꯡꯕꯁꯨ ꯌꯥꯎꯋꯦ ꯑꯗꯣ ꯇꯨꯔꯦꯟꯗꯩ ꯆꯤꯡꯕꯁꯦ ꯍꯧꯖꯤꯛꯇꯤ ꯑꯥ ꯀꯩꯅꯣ ꯇꯧꯗ꯭ꯔꯦ ꯀꯅꯥꯝ ꯆꯤꯡꯅꯗ꯭ꯔꯦꯕꯀꯣ ꯑꯥ ꯑꯥ ꯍꯥꯏꯗꯤ ꯎꯝ ꯑꯗꯨꯝ ꯑꯩꯈꯣꯏꯒꯤꯁꯨ ꯊꯝꯗꯤ ꯊꯝꯃꯝꯃꯦ ꯍꯥꯏꯗꯤ ꯄꯥꯏꯞꯇꯣ ꯇꯤꯡꯉꯒ ꯀꯣꯠ ꯇꯨꯔꯦꯟꯗꯣ ꯑꯗꯨꯝ ꯅꯛꯑꯦꯕꯀꯣ ꯑꯗꯣ ꯑꯩꯈꯣꯏꯒꯤ ꯃꯃꯥꯡ ꯃꯃꯥꯡ ꯏꯁꯤꯡꯅ ꯆꯍꯤ ꯑꯅꯤ ꯑꯅꯤ ꯑꯗꯨꯝ ꯏꯁꯤꯡ ꯊꯪꯅ ꯊꯪꯅꯅ ꯆꯥꯎꯕꯩ ꯀꯥꯗꯣ ꯇꯧꯕꯗꯣꯑꯥ ꯑꯗꯨꯃꯥꯏꯅ ꯇꯧꯕ ꯀꯥꯟꯒꯤꯗ ꯑꯃ ꯑꯥ ꯍꯥꯏꯗꯤ ꯌꯥꯝ ꯅꯨꯡꯉꯥꯏꯇꯕꯗꯣ ꯑꯗꯨꯒꯤ ꯍꯧꯖꯤꯛꯄꯨꯗꯤ ꯂꯣꯏ ꯂꯧꯊꯣꯛꯈ꯭ꯔꯦ ꯑꯃꯨꯛ ꯑꯗꯨꯗꯨꯅ ꯑꯗꯨꯝ ꯑꯥ ꯇꯣꯇꯤ ꯂꯥꯛꯇ꯭ꯔꯗꯤ ꯂꯩꯌꯦꯕꯀꯣ ꯂꯩꯔꯒ ꯁꯤꯖꯤꯟꯅꯩꯌꯦ ꯑꯗꯨꯒ ꯆꯥꯅ ꯊꯛꯅꯕꯒꯤꯕꯨꯗꯤ ꯑꯥ ꯑꯗꯨꯝ ꯀꯩꯅꯣ ꯇꯧꯋꯦ ꯎꯝ ꯊꯛꯅꯕꯒꯤꯗꯤ ꯑꯗꯨꯝ ꯖꯥꯔ ꯖꯥꯔ ꯑꯗꯨꯃꯥꯏꯅ ꯂꯩꯌꯦꯕ ꯑꯣ ꯑꯗꯨꯒ ꯇꯣꯇꯤꯗꯒꯤꯕꯨꯗꯤ ꯇꯧꯋꯦ ꯑꯗꯣ ꯑꯥ ꯀꯩ ꯍꯥꯏꯗꯣꯏꯅꯣ ꯇꯣꯇꯤꯁꯤꯁꯨ ꯅꯨꯡꯉꯥꯏꯇꯦꯕ ꯍꯥꯏꯗꯤ ꯑꯩꯈꯣꯏꯒꯤꯗꯣ ꯆꯥꯡ ꯅꯥꯏꯗꯕꯔꯥ ꯑꯥ ꯅꯨꯡꯇꯤ ꯅꯨꯡꯇꯤꯒꯤ ꯇꯥꯗꯦꯕꯀꯣ ꯅꯨꯃꯤꯠ ꯅꯤ ꯅꯤ ꯑꯩꯈꯣꯏꯒꯤ ꯋꯥꯇꯔ ꯁꯄ꯭ꯂꯥꯏꯁꯤꯅ ꯂꯩꯀꯥꯏ ꯑꯍꯨꯝꯅꯦꯕ ꯀꯣꯜꯂꯤꯁꯦ ꯑꯗꯨꯗꯨꯅ ꯑꯥ ꯑꯩꯈꯣꯏꯒꯤ ꯑꯃꯨꯛ ꯊꯥꯔꯛꯑꯗꯤ ꯑꯥ ꯀꯩꯅꯣꯁꯦ ꯗꯦꯗꯣ ꯑꯃꯃꯝ ꯊꯥꯕꯗ ꯃꯔꯛꯇꯗꯤ ꯑꯅꯤ ꯀꯥꯟꯗꯣꯏ ꯅꯠꯇ꯭ꯔꯥ ꯑꯥ ꯑꯗꯨꯃꯥꯏꯅ ꯅꯨꯃꯤꯠ ꯅꯤꯅꯤ ꯅꯤꯅꯤ ꯂꯩꯔꯒ ꯇꯥꯕ ꯇꯧꯋꯦ ꯑꯗꯨꯒ ꯏꯁꯤꯡꯗꯨꯁꯨ ꯑꯃ ꯑꯩꯈꯣꯏꯒꯤ ꯀꯩ ꯍꯥꯏꯅꯤ ꯀꯟꯖꯨꯃꯔ ꯌꯥꯝꯕꯒꯤ ꯍꯥꯏꯒꯗ꯭ꯔꯥ ꯏꯁꯤꯡꯗꯣ ꯑꯃ ꯐꯖꯅ ꯇꯥꯗꯕꯗꯣ ꯑꯥ ꯐꯂꯣ ꯀꯩꯅꯣ ꯇꯧꯕ ꯅꯪꯗꯕ ꯑꯥ ꯀꯩꯅꯣ ꯇꯧꯕ ꯅꯪꯗ꯭ꯔꯤꯔꯕ ꯅꯠꯇꯦ ꯁꯤꯟꯇꯦꯛꯁ ꯀꯨꯝꯕ ꯀꯥꯕ ꯉꯝꯗꯕꯗꯣ ꯏꯁꯤꯡꯗꯣ ꯑꯣ ꯍꯥꯏꯗꯤ ꯄꯥꯏꯞꯇꯣ ꯑꯃ ꯍꯥꯞꯄꯒ ꯁꯤꯗꯦ ꯀꯩꯅꯣ ꯇꯧꯕ ꯉꯝꯗꯕꯗꯣ ꯑꯗꯒꯤꯗꯤ ꯑꯃꯨꯛ ꯑꯩꯈꯣꯏꯅ ꯏꯁꯤꯡꯗꯣ ꯐꯖꯅ ꯐ꯭ꯂꯣꯗꯣ ꯀꯟꯗꯦ ꯍꯥꯏꯔꯒ ꯇꯨꯂꯨ ꯆꯤꯡꯕꯁꯤꯁꯨ ꯑꯃꯨꯛ ꯌꯥꯗꯕꯤ ꯍꯥꯏꯗꯤ ꯇꯨꯂꯨ ꯄꯥꯜꯂ ꯆꯤꯡꯕ ꯌꯥꯔꯣꯏꯅ ꯑꯃꯨꯛ ꯇꯨꯂꯨ ꯂꯩꯕ꯭ꯔꯥꯅ ꯑꯩꯈꯣꯏ ꯏꯟꯁꯄꯦꯛꯁꯟ ꯂꯥꯛꯄꯗꯣ
ꯍꯩꯃꯥ
ꯑꯗꯨꯃꯥꯏꯅ ꯁꯨꯝ ꯃꯤ ꯇꯣꯂꯨ ꯄꯥꯜꯂꯒ ꯑꯗꯨꯝ ꯆꯤꯡꯅ ꯌꯥꯏ ꯀꯩꯗꯣ ꯅꯣꯏꯒꯤ ꯌꯥꯗꯔꯤꯔꯕ ꯑꯥ ꯌꯥꯗꯦ ꯑꯗꯨꯝ ꯃꯣꯏ ꯑꯗꯨꯃꯥꯏꯅ ꯍꯥꯏꯗꯤ ꯑꯗꯨꯝ ꯃꯊꯟꯇ ꯇꯖꯔꯛꯄꯗꯣ ꯑꯗꯨꯝ ꯇꯥꯗꯣꯏꯕ ꯇꯧꯋꯦ ꯍꯣ ꯍꯣꯏ ꯑꯗꯨꯃꯥꯏꯅ ꯇꯧꯋꯦ ꯀꯥꯕꯗꯤ ꯉꯝꯕ꯭ꯔꯥ ꯋꯥꯡꯉꯗꯤ ꯑꯗꯨꯅꯦ ꯁꯤꯟ ꯗꯦꯁ ꯀꯥꯕ ꯉꯝꯗꯦꯕ ꯑꯗꯨꯅ ꯍꯥꯏꯗꯤ ꯃꯈꯥꯗ ꯑꯩꯈꯣꯏꯒꯤ ꯁꯤꯟꯇꯦꯛꯁꯦ ꯑꯗꯨꯝ ꯈꯔ ꯌꯥꯝ ꯊꯝꯃꯦꯗꯅ ꯑꯗꯨꯒ ꯀꯣꯟꯅ ꯃꯊꯛꯇꯒꯨꯝꯕ ꯆꯤꯡꯈꯠꯄ ꯍꯥꯏꯗꯤ ꯋꯥꯁꯔꯨꯝꯒꯤ ꯀ ꯀꯥꯒꯤꯗꯣ ꯑꯗꯨꯃꯥꯏꯅ ꯆꯤꯡꯈꯠꯄ ꯑꯗꯨꯃꯥꯏꯅ ꯇꯧꯋꯦ ꯑꯗꯒꯤꯗꯤ ꯐꯔꯛ ꯌꯥꯝ ꯇꯥꯗꯔꯣ ꯑꯥ ꯑꯗꯨꯅꯦ ꯌꯥꯝ ꯅꯨꯡꯉꯥꯏꯇꯦꯕ ꯑꯗꯣ ꯃꯣꯏꯅꯕꯨꯗꯤ ꯑ ꯀꯩꯅꯣ ꯇꯧꯋꯦ ꯐꯖꯅ ꯑꯃꯨꯛꯀ ꯃꯣꯏꯒꯤ ꯄꯥꯏꯞ ꯀꯩꯀꯥ ꯑꯗꯨ ꯐꯤꯠꯇ ꯇꯣ ꯇꯣ ꯑꯃꯨꯛ ꯐꯖꯅ ꯀꯩꯅꯣ ꯂꯧꯊꯣꯛꯑꯒ ꯈꯣꯠꯂꯒ ꯇꯧꯔꯒ ꯃꯤ ꯌꯥꯝꯃꯛꯄꯩ ꯃꯇꯨꯡꯏꯟꯅ ꯑꯗꯨꯃꯥꯏꯅ ꯇꯧꯅꯤ ꯀꯥꯏꯗꯤ ꯇꯧꯕꯅꯦ ꯑꯗꯨꯕꯨ ꯍꯥꯏꯗꯤ ꯃꯤ ꯑꯃꯅ ꯍꯦꯛꯇ ꯇꯧꯕ ꯌꯥꯕ ꯑꯣꯏꯗꯦꯗꯅꯀꯣ ꯍꯥꯏꯗꯤ ꯒꯣꯕꯔꯃꯦꯟ ꯅ ꯀꯩꯀꯥ ꯃꯣꯏꯒꯤ ꯃꯔꯤ ꯂꯩꯅꯕꯁꯤꯡꯅ ꯄꯣꯠ ꯆꯩ ꯄꯤꯊꯔꯛꯑꯒ ꯊꯤꯀꯥ ꯇꯧ ꯊꯤꯀꯥ ꯂꯧꯗꯣꯏꯅꯤꯗꯅ ꯃꯤꯅ ꯑ ꯑꯗꯨꯃꯥꯏꯅ ꯑꯗꯨꯗꯨꯒꯤ ꯑꯩꯈꯣꯏꯅ ꯑ ꯑꯩꯅ ꯀ꯭ꯂꯥꯁ ꯀꯌꯥꯅꯣ ꯇꯨꯋꯜꯞ ꯂ ꯏꯂꯚꯦꯟꯂ ꯑꯗꯨꯃꯥꯏꯅ ꯀꯥꯕ ꯀꯥꯟꯗ ꯄꯥꯏꯞ ꯀꯩꯀꯥ ꯐꯨꯝꯃꯒ ꯂꯝꯕꯤ ꯇꯧꯊꯣꯛꯑꯒ ꯆꯤꯡꯕꯤꯗꯣ ꯑꯗꯨꯃꯥꯏꯅꯕꯨ ꯗꯤ ꯁꯦꯝꯕꯅꯦ ꯑꯗꯨꯏ ꯃꯇꯨꯡꯗꯩꯅꯦꯕꯀꯣ ꯍꯧꯖꯤꯛꯀꯤꯗꯨꯗꯤ ꯅꯨꯃꯤꯠ ꯅꯤꯅꯤ ꯂꯩꯔꯒ ꯇꯥꯕꯤ ꯇꯧꯕꯁꯦ ꯑꯗꯨꯏ ꯃꯃꯥꯡꯗꯅ ꯑꯩꯈꯣꯏꯒꯤ ꯌꯨꯝꯊꯣꯡ ꯈꯨꯗꯤꯡꯒꯤꯗꯤ ꯅꯠꯇꯕꯤꯗ ꯑꯃ ꯑꯩꯈꯣꯏꯒꯤ ꯀꯣꯂꯨꯞ ꯀꯣꯂꯨꯞꯀꯤ ꯑꯣꯏꯅ ꯑꯃ ꯂꯩꯔꯛ ꯃꯆꯤꯟꯗ ꯇꯥꯕꯤꯗꯣ ꯑꯥ ꯑꯥ ꯑꯗꯨꯃꯥꯏꯅ ꯇꯧꯔꯝꯃꯦꯕ
ꯑꯥ ꯑꯥ
ꯑꯗꯨꯒ ꯂꯩꯔꯛ ꯃꯆꯤꯟꯗꯗꯤ ꯅꯠꯇꯦ ꯑꯩꯈꯣꯏꯒꯤ ꯁꯥꯒꯩ ꯁꯥꯒꯩ ꯍꯥꯏ ꯇꯔꯦꯅꯦ ꯑꯃ ꯑꯩꯈꯣꯏ ꯍꯤꯡꯒꯣꯟ ꯍꯥꯏꯔꯒ ꯑꯩꯈꯣꯏ ꯍꯤꯡꯉꯣꯟꯅꯨꯡ ꯒꯤ ꯑꯃ ꯀꯣꯂꯨꯞ ꯑꯃꯃꯝꯒꯤ ꯀꯣꯂꯨꯞ ꯑꯃꯃꯝꯒꯤ ꯒꯤ ꯇꯥꯍꯟꯕꯗꯣ ꯑꯗꯨꯃꯥꯏꯅ ꯇꯧꯔꯝꯃꯦ ꯑꯗꯨꯒ ꯑꯗꯨꯢ ꯃꯇꯝꯗꯁꯨ ꯍꯧꯖꯤꯛꯀꯤ ꯁꯨꯃꯥꯏꯅ ꯍꯥꯏ ꯑꯗꯨꯝ ꯇꯧꯋꯦꯕ ꯏꯁꯤꯡꯁꯦ ꯍꯥꯏꯗꯤ ꯀꯩꯁꯨ ꯀꯟꯅ ꯂꯥꯛꯇꯕ ꯑꯗꯨꯃꯥꯏꯅ ꯑꯣꯏꯌꯦꯕꯀꯣ ꯑꯗꯣ ꯊꯥꯏꯅꯒꯤ ꯍꯧꯖꯤꯛꯀꯤ ꯀꯣꯂꯨꯞ ꯇꯥꯔꯝꯕꯗꯨꯗꯒꯤ ꯍꯧꯖꯤꯛ ꯅꯕꯨꯗꯤ ꯈꯤꯇꯪꯕꯨꯗꯤ ꯐꯩꯌꯦꯕ ꯏꯁꯤꯡꯁꯦ ꯍꯥꯏꯗꯤ ꯀꯣꯂꯨꯞ ꯇꯥꯕꯗꯨꯗꯤ ꯗꯤ ꯑꯃ ꯑꯩꯈꯣꯏ ꯁꯪꯉꯒꯗꯤ ꯑꯩꯈꯣꯏ ꯌꯥꯍꯧꯋꯦ ꯌꯥꯗ ꯀꯩꯅꯣ ꯁꯪꯗ꯭ꯔꯒꯅ ꯇꯣꯛꯑꯦ ꯑ ꯑꯗꯨꯃꯥꯏꯅ ꯑꯃꯨꯛ ꯑꯗꯨꯃꯥꯏꯅ ꯇꯧꯋꯦ ꯑꯗꯨꯒ ꯍꯧꯖꯤꯛꯁꯤꯅ ꯑꯃ ꯑꯗꯨꯝ ꯆꯤꯟꯗꯦꯛꯁ ꯈꯔ ꯀꯩꯅꯣ ꯇꯧꯕ ꯑꯃꯗ ꯄꯥꯏꯞꯇꯨ ꯑꯗꯨꯝ ꯊꯥꯗꯔꯒ ꯐꯤꯠ ꯇꯧꯔꯒ ꯑꯗꯨꯝ ꯊꯝꯕꯗꯣ ꯑꯗꯨꯃꯥꯏꯅ ꯃꯁꯥ ꯃꯇꯣꯝꯗ ꯂꯥꯛꯑꯒ ꯇꯥꯖꯅꯕꯒꯤ ꯑꯗꯨꯃꯥꯏꯅ ꯌꯨꯝ ꯃꯤ ꯂꯩꯇ꯭ꯔꯁꯨ ꯇꯥꯅꯉꯥꯏꯒꯤ ꯑꯗꯨꯃꯥꯏꯅ ꯊꯝꯃꯦ
ꯈꯪꯗꯕ ꯑꯗꯩ ꯆꯠꯊꯣꯛꯄ ꯈꯣꯠꯄ ꯍꯥꯏ
ꯄꯥꯏꯕ ꯑꯃ ꯁꯨ ꯍꯣꯏ ꯍꯣꯏ ꯑꯗꯒꯤꯗꯤꯀꯣ ꯈ꯭ꯋꯥꯏ ꯐꯔꯛ ꯇꯥꯕ ꯑꯃ ꯍꯥꯏꯔꯒꯗꯤꯅꯦ ꯍꯥꯏꯗꯤ ꯅꯨꯃꯤꯠ ꯅꯤꯅꯤꯕꯨꯗꯤ ꯂꯩꯔꯒ ꯊꯥꯔꯁꯨꯅꯦ ꯑꯌꯨꯛꯛꯇ ꯊꯥꯛꯔꯛꯇꯣꯏꯔꯥ ꯅꯨꯡꯊꯤꯟꯗ ꯊꯥꯛꯛꯇꯣꯏꯔꯥ ꯅꯨꯡꯗꯥꯡ ꯋꯥꯏꯔꯝ ꯊꯥꯔꯛꯇꯣꯏꯔꯁꯦ ꯃꯣꯏ ꯂꯩꯇꯦꯕ ꯑꯣ ꯑꯌꯨꯛ ꯊꯥꯏ ꯅꯨꯡꯗꯥꯡꯋꯥꯔꯝ ꯊꯥꯏ ꯂꯩꯇꯕ ꯃꯣꯏꯅ ꯊꯥꯅꯤꯡꯕ ꯃꯇꯝꯗ ꯊꯥꯗꯣꯏꯅꯦꯕ ꯈꯪꯕ꯭ꯔꯥ
ꯑꯩꯌꯥ ꯑꯩꯌꯦ ꯑꯗꯣꯁꯨ ꯑꯌꯨꯛꯅꯦ ꯍꯥꯏꯕ ꯑꯃ ꯂꯩꯔꯗꯤ ꯐꯅ ꯆꯤꯜꯂꯁꯨ ꯑꯦ ꯅꯪ ꯑꯃ ꯀꯥꯏꯊꯣꯛꯑꯣ ꯑꯩ ꯃꯀꯥꯏꯊꯣꯛꯑꯣ ꯍꯥꯏꯔ
ꯅꯠꯇꯦ ꯑꯁꯦ ꯏꯟꯊꯝꯊꯗꯒꯗꯤ ꯀꯃꯥꯏꯅ ꯇꯧꯔꯛꯀꯅꯤ ꯈꯪꯕ꯭ꯔꯥ ꯑꯌꯨꯛ ꯉꯟꯇꯥ ꯇꯨꯝꯕꯒ ꯍꯧꯒꯠꯇ ꯉꯥꯏꯔꯤꯕ ꯏꯔꯨ ꯂꯨꯗ꯭ꯔꯤꯉꯩꯒꯤꯁꯦ ꯁꯤꯗ ꯇꯔꯛꯑꯅꯤꯕ ꯑꯗꯩꯗꯤ ꯑꯃ ꯏꯁꯤꯡ ꯍꯥꯏꯕꯒꯤ ꯆꯥꯛꯈꯨꯝ ꯏꯁꯤꯡꯕ ꯌꯥꯕ ꯅꯪꯅꯕꯅꯦꯅ ꯏꯔꯨ ꯍꯣꯕꯦ ꯍꯣꯕꯦ ꯍꯣꯕꯦ ꯂꯨꯕꯗꯣ ꯑꯗꯨꯅꯦ ꯇꯧꯔꯤꯁꯦ ꯃꯈꯣꯏꯒꯤ ꯑ ꯅꯥꯞ ꯁꯥꯞ ꯌꯥꯝ ꯆꯥꯗꯕꯗꯣ ꯍꯣꯏ ꯑꯗꯨꯃꯥꯏꯅ ꯇꯧꯌꯦ ꯑꯗꯣ ꯄꯨꯡ ꯇꯔꯦꯠ ꯇꯔꯦꯠ ꯃꯈꯥꯏꯗ ꯑꯗꯥꯏꯗ ꯑꯗꯨꯝ ꯊꯥꯔꯛꯑꯁꯨ ꯌꯥꯗ꯭ꯔꯅꯦ ꯃꯥꯅꯦ ꯍꯥꯏꯗꯤ ꯃꯤꯅ ꯎꯝ ꯅꯠꯇ꯭ꯔꯒ ꯅꯨꯡꯗꯥꯡ ꯋꯥꯏꯔꯝꯗ ꯊꯥꯔꯣꯕ ꯑꯃ ꯍꯣꯏ ꯍꯣꯏ ꯃꯤꯅ ꯊꯕꯛ ꯀꯩꯀꯥ ꯍꯜꯂꯛꯄ ꯅꯨꯡꯊꯤꯜ ꯑꯣꯕꯣꯞꯇ ꯊꯥꯕꯁꯤꯅꯦꯕ ꯍꯥꯏꯗꯤ ꯀꯩꯅꯣ ꯇꯧꯋꯦꯕ ꯎꯝ ꯏꯁꯤꯡꯒ ꯄꯨꯡꯇꯥꯎ ꯄꯨꯡꯇꯥꯎ ꯇꯥꯎꯔ ꯂꯩꯔꯝꯕ ꯌꯥꯎꯋꯦꯕ ꯈꯪꯕ꯭ꯔꯥ ꯑꯁ ꯅꯥꯞ ꯆꯥꯗꯦ ꯃꯣꯏꯁꯨ ꯑꯗꯒꯤ ꯅꯣꯏ ꯇꯣꯇꯤꯗꯨꯕꯨ ꯀꯔꯝ ꯀꯥꯟꯗ ꯊꯥꯔꯛꯇꯣꯏꯅꯣꯅ ꯍꯪꯉꯨ ꯌꯥꯕꯁꯨ ꯅꯠꯇꯦ ꯑ ꯑꯗꯨꯕꯨꯗꯤ ꯌꯥꯏꯑꯕ ꯈꯪꯕ꯭ꯔꯥ ꯍꯧꯖꯤꯛꯀꯤ ꯇꯣꯇꯤ ꯁꯦꯟꯅꯔꯤꯕ ꯅꯨꯄꯥꯁꯦ ꯑꯩꯈꯣꯏ ꯂꯩꯀꯥꯏꯗꯩꯅꯦꯕꯀꯣ ꯑ ꯑꯩꯈꯣꯏꯅ ꯑꯩꯈꯣꯏ ꯈꯪꯅꯗꯕꯤꯗ ꯃꯤ ꯈꯨꯗꯤꯡꯃꯛꯅꯁꯨ ꯀꯝꯄ꯭ꯂꯦꯟ ꯇꯧꯔꯦꯕ ꯍꯥꯏꯗꯤ ꯅꯨꯃꯤꯠꯁꯤꯁꯨ ꯃꯥꯅ ꯊꯥꯅꯤꯡ ꯊꯥꯅꯤꯡ ꯅꯨꯃꯤꯠꯇ ꯊꯥꯅꯤꯡ ꯊꯥꯔꯝꯕꯅꯦꯕ ꯊꯥꯏꯅꯗꯤ ꯑꯗꯣ ꯍꯧꯖꯤꯛꯇꯤ ꯑꯃꯨꯛ ꯀꯝꯄ꯭ꯂꯦꯟ ꯇꯧꯕꯗꯒꯤ ꯍꯧꯖꯤꯛꯁꯦ ꯑꯅꯤ ꯑꯅꯤ ꯂꯩꯔꯒ ꯊꯥꯕꯤꯁꯦ ꯇꯧꯔꯤꯅꯦꯕ ꯍꯥꯏꯗꯤ ꯅꯣꯡꯃꯒꯤ ꯂꯩꯔ ꯥꯑꯃꯝꯃꯒꯤ ꯅꯣꯡꯃ ꯅꯣꯡꯃ ꯅꯣꯡꯃ ꯊꯥꯕꯤꯁꯤ ꯇꯧꯔꯤꯅꯦꯕ ꯑꯗꯣ ꯍꯧꯖꯤꯛꯁꯤꯅ ꯄꯨꯡꯁꯦ ꯑꯌꯨꯛꯇ ꯊꯥꯒꯦꯔꯥ ꯅꯨꯡꯗꯥꯡ ꯋꯥꯏꯝꯗ ꯊꯥꯒꯦꯔꯥ ꯅꯨꯡꯊꯤꯟꯗꯗꯤ ꯊꯥꯔꯛꯀꯅꯣꯅ ꯍꯥꯏꯕꯁꯦ
ꯑꯥ
ꯃꯥ ꯊꯕꯛ ꯂꯩ ꯍꯥꯏꯔꯅꯤꯕ ꯃꯥꯅ ꯍꯦꯟꯅꯆꯤꯜꯖꯤꯜꯂꯛꯄꯤꯗꯣ ꯍꯣꯏ ꯃꯥꯅ ꯍꯦꯟ ꯆꯥꯎꯋꯦꯕ ꯈꯕ꯭ꯔꯥ ꯑꯗꯨꯗ
ꯑꯗꯨꯁꯨ ꯁꯥꯎꯔꯨ ꯌꯥꯗꯦ ꯏꯁꯤꯡꯒ ꯊꯔꯛꯇ꯭ꯔꯗꯤ ꯀꯥꯏꯗꯒꯤ ꯁꯤꯖꯤꯟꯅꯅꯤ
ꯑꯩꯈꯣꯏꯁꯤꯅꯅꯦ ꯁꯨꯃꯥꯏꯅ ꯇꯧꯕꯁꯨ ꯌꯥꯎꯔꯦꯕ ꯍꯥꯏꯗꯤ ꯑꯗꯨꯃꯥꯏꯅ ꯌꯨꯝ ꯄꯨꯇꯥꯎ ꯇꯥꯎꯔ ꯂꯩꯔꯝꯕꯗꯤ ꯀꯣꯟꯁꯤꯟ ꯄꯥꯟꯁꯤꯜꯂꯦꯕꯀꯣ ꯄꯥꯏꯞꯇꯣ ꯀꯣꯟꯁꯤꯟ ꯄꯥꯟꯁꯤꯜꯂꯦꯕ ꯑꯗꯨꯗꯨꯒ ꯍꯥꯏꯗꯤ ꯑ ꯀꯩꯅꯣ ꯇꯧꯔꯒꯅ ꯂꯥꯛꯑꯦ ꯍꯥꯏꯗꯤ ꯑꯗꯨꯝ ꯏꯁꯤꯡ ꯂꯥꯛꯄꯁꯦ ꯑꯗꯨꯝ ꯈꯪꯉꯤꯗꯅ ꯑꯩꯈꯣꯏ ꯍꯥꯏꯗꯤ ꯀꯀꯥ ꯍꯣꯏ ꯀꯩꯍꯣꯏ ꯃꯣꯏ ꯑꯗꯨꯝ ꯂꯥꯛꯑꯦ ꯈꯣꯠꯂꯦ ꯍꯥꯏꯅꯔ ꯀꯥꯟꯗ ꯑꯗꯨꯗꯨꯒ ꯎꯝ ꯑ ꯌꯨꯝ ꯂꯩꯇ꯭ꯔꯒꯗꯤ ꯑꯗꯨꯝ ꯂꯥꯛ ꯍꯥꯏꯗꯤ ꯑꯩꯈꯣꯏꯒꯤꯗꯤ ꯇꯥꯖꯗ꯭ꯔꯦꯗꯅ ꯑꯗꯨꯗꯨꯅ ꯑꯩꯈꯣꯏ ꯑꯩꯈꯣꯏ ꯑꯅꯝꯕꯅꯁꯨ ꯁꯨ ꯑꯩꯈꯣꯏ ꯃꯔꯤꯈꯛ ꯂꯩꯕꯁꯦ ꯑꯩꯁꯨ ꯑꯩꯒꯤ ꯆꯠꯂꯦ ꯑꯗꯗꯒꯤ ꯑꯩꯈꯣꯏ ꯅꯥꯎꯁꯨ ꯑꯩꯈꯣꯏ ꯏꯅꯥꯎꯕꯩ ꯆꯠꯂꯦ ꯕꯕꯥꯁꯨ ꯃꯃꯥꯁꯨ ꯃꯕꯥꯅꯤꯒꯤ ꯊꯕꯛ ꯆꯠꯂꯦ ꯅꯨꯡꯊꯤꯟꯗꯗꯤ ꯀꯅꯥꯝꯇ ꯂꯩꯇꯦꯕ ꯑꯗꯨꯗꯨꯅ ꯀꯩꯁꯨ ꯄꯥꯛ ꯂꯩꯟꯄꯣꯠꯇꯦ ꯂꯩꯔꯁꯨ ꯂꯩꯍꯧꯗꯧꯕ ꯍꯥꯏꯕꯣ ꯑ ꯑꯍꯟꯒ ꯂꯩꯔꯒꯅ ꯍꯟꯟꯅꯨꯕꯤꯒꯨꯝꯕ ꯏꯁꯤꯡ ꯌꯥ ꯉꯝꯗꯕꯒꯨꯝꯕ ꯂꯩꯍꯧꯗꯧ ꯉꯥꯏꯔꯦ ꯈꯪꯕ꯭ꯔꯥ ꯏꯁꯤꯡꯌꯥ ꯉꯝꯗꯕ ꯑꯗꯨꯗꯨꯒ ꯑ ꯀꯧꯅꯣ ꯇꯧꯔꯅꯤ ꯑ ꯏꯁꯤꯡꯁꯤꯅ ꯑꯝꯇ ꯍꯥꯏꯗꯤ ꯆꯥꯛꯈꯨꯝꯒꯤꯕꯨꯗꯤ ꯀꯩꯁꯨꯝꯇ ꯋꯥꯠꯇꯦꯕꯀꯣ ꯑꯗꯨꯝ ꯑꯗꯨꯝ ꯆꯥꯛꯈ ꯆꯥꯛꯈꯨꯝꯒꯤꯗꯤ ꯑꯗꯨꯝ ꯂꯥꯛ ꯂꯥꯛꯄꯗ ꯈꯔ ꯈꯔ ꯑꯗꯨ ꯑꯗꯨꯝ ꯌꯥꯁꯜꯂꯦꯕ ꯑꯗꯨꯒ ꯑꯅꯝꯕꯅ ꯑꯩꯈꯣꯏꯒꯤ ꯑꯌꯨꯛ ꯅꯨꯡꯗꯥꯡꯒꯤ ꯁꯤꯖꯤꯟꯅꯕꯁꯦ ꯑꯁꯦꯡꯕꯒꯤꯅꯦ ꯆꯥꯛꯈꯨꯝ ꯏꯁꯤꯡꯗꯤꯀꯣ ꯍꯥꯏꯕ ꯋꯥꯅꯦꯕ ꯆꯥꯛꯈꯨꯝꯗ ꯌꯥꯝ ꯁꯤꯖꯤꯟꯅꯗꯦ ꯍꯣꯏ ꯍꯣꯏ ꯆꯥꯛ ꯊꯣꯡꯕꯗꯕꯨ ꯏꯁꯤꯡ ꯕꯥꯇꯤꯟ ꯑꯅꯤ ꯍꯩꯖꯤꯜ ꯌꯥꯄꯣꯠꯇꯦ ꯍꯥꯏꯕ ꯀꯩꯁꯨ ꯆꯪꯗꯕꯅꯦꯕ ꯎꯝ
ꯌꯥꯝ ꯆꯪꯉꯤꯁꯦ ꯅꯨꯡꯇꯤꯒꯤ ꯁꯤꯖꯤꯟꯅꯕꯅꯦꯕ ꯑꯁꯤꯅꯦꯕ ꯏ ꯏꯔꯨꯖꯕ ꯈꯣꯞ
ꯈꯣꯠꯄ ꯋꯥꯁꯔꯨꯝ ꯆꯪꯕꯁꯤꯅꯦꯕ ꯃꯥꯅꯦ ꯑꯗꯩꯗꯤ ꯑꯩꯈꯣꯏ ꯕꯥ ꯑꯗꯨꯝ ꯐꯣꯟ ꯇꯧꯔꯅꯤꯕ ꯑꯥ ꯅꯨꯃꯤꯠꯇꯤ ꯁꯨꯗꯕꯤꯗꯀꯣ ꯑꯩꯈꯣꯏ ꯕꯥꯅ ꯑꯩꯈꯣꯏ ꯕꯥꯒꯤ ꯃꯃꯥꯟꯅꯕꯁꯨ ꯑꯣꯏꯕꯩꯅꯦꯕ ꯑꯗꯨꯕꯨꯗꯤ ꯍꯥꯏꯕꯁꯦ ꯌꯥꯗ꯭ꯔꯕ ꯕꯅꯦꯕ ꯀꯣ ꯑꯩꯈꯣꯏ ꯃꯥꯅꯁꯨ ꯍꯟꯖꯟ ꯍꯟꯖꯟ ꯍꯥꯏꯔꯕꯅꯦꯕ ꯍꯥꯏꯗꯤ ꯄꯨꯡ ꯑꯃ ꯃꯇꯝ ꯑꯃꯗ ꯑꯣꯏꯅ ꯊꯥꯔꯛꯎ ꯊꯥꯔꯛꯎ ꯑꯩꯈꯣꯏ ꯏꯁꯤꯡ ꯑꯝꯇ ꯁꯨꯛꯌꯥ ꯌꯥꯍꯧꯗꯦ ꯅꯪꯅ ꯅꯨꯡꯊꯤꯜ ꯊꯥꯔꯛ ꯑꯥꯒꯅ ꯑꯗꯨꯝ ꯍꯥꯏꯕꯁꯦ ꯌꯥꯗ꯭ꯔꯦꯕ ꯑꯗꯨꯗꯨꯒꯤ ꯑꯩꯈꯣꯏꯕꯥꯗꯤ ꯑꯃꯥ ꯀꯩꯝꯇ ꯁꯤꯖꯤꯟꯅꯉꯥꯏ ꯂꯩꯇ꯭ꯔꯕ ꯂꯩꯇ꯭ꯔꯒ ꯂꯩꯇ꯭ꯔꯕ ꯂꯩꯇ꯭ꯔꯀꯥꯟ ꯂꯩꯇꯕꯒ ꯌꯥꯎꯋꯦꯕꯀꯣ ꯀꯣ ꯑꯗꯨꯗꯨꯒꯤ ꯑꯩꯈꯣꯏ ꯆꯥꯛꯈꯨꯝꯒꯤꯗꯒꯤ ꯑꯔꯩꯕꯗꯒꯤ ꯀꯟꯊꯣꯛꯑ ꯁꯤꯖꯤꯟꯅꯕꯖꯨ ꯌꯥꯎꯋꯦꯕ ꯑꯗꯨꯗꯨꯒꯤ ꯑꯩꯈꯣꯏ ꯕꯥꯅ ꯐꯣꯟ ꯇꯧꯔꯛꯢꯅꯤ ꯑꯗꯨꯒ ꯉꯥꯛꯇꯪ ꯑꯣꯏꯔꯖꯨ ꯊꯥꯔꯛꯑꯣꯅ ꯍꯥꯏ
ꯑꯥ ꯑꯗꯨꯒ ꯌꯥꯝꯗꯤ ꯊꯥꯗꯕꯤꯗꯀꯣ ꯉꯥꯛꯇꯪꯒ ꯊꯥꯔꯛꯑꯒ ꯑꯃꯨꯛꯀ ꯐꯣꯟ ꯇꯧꯔꯒ ꯑꯩꯈꯣꯏꯕꯥꯅ ꯌꯥꯔꯦ- ꯌꯥꯔꯦ ꯀꯥꯏꯅꯒ ꯇꯧꯕ ꯌꯥꯎ ꯈꯪꯅꯕ ꯑꯣꯏꯕꯩ ꯐꯩ ꯅꯠꯇ꯭ꯔꯥ-ꯅꯠꯇ꯭ꯔꯗꯤ ꯑꯃ ꯗꯨꯃꯛ ꯀꯥꯃꯥꯏ ꯍꯥꯏꯔꯣꯅꯤ
ꯃꯥꯟꯅꯦ ꯐꯩꯌꯦ ꯑꯗꯣ ꯑꯃꯥꯔꯣꯝꯗꯗꯤ ꯍꯥꯏ ꯗꯤ
ꯀꯌꯥ ꯂꯧꯋꯤ ꯂꯩꯕꯗꯔꯣ ꯑꯥ ꯅꯠꯇꯦ ꯍꯧꯖꯤꯛꯀꯤ ꯊꯥꯒꯤ ꯃꯣꯏꯒꯤ ꯇꯣ ꯆꯤꯡꯗꯒꯤ ꯊꯥꯔꯛꯄ ꯑꯣꯏꯕꯒꯤ ꯑꯩꯈꯣꯏꯒꯤ ꯏꯁꯤꯡ ꯌꯥꯝꯅ ꯂꯨꯔꯒ ꯏꯁꯤꯡꯖꯨ ꯌꯥꯝꯅ ꯑꯥ ꯃꯔꯥꯛ ꯌꯥꯝ ꯀꯥꯏꯕꯤꯗꯣ ꯆꯤꯡꯒꯤꯖꯨ ꯑꯣꯏꯕꯒꯤ ꯑꯣ ꯑꯣ ꯑꯗꯨꯃꯨꯨꯛ ꯍꯧꯖꯤꯛꯇꯤ ꯏꯔꯥꯡ ꯀꯩꯀ ꯂꯩꯕꯗꯩ ꯇꯣꯇꯤ ꯄꯥꯏꯞꯇꯣ ꯀꯛꯈ꯭ꯔꯦꯕ ꯑꯗꯨꯗꯒꯤ ꯋꯥꯔ ꯋꯥꯇꯔ ꯁꯞꯄ꯭ꯂꯥꯏ ꯗꯣ ꯍꯥꯟꯅꯒꯤ ꯃꯆꯥꯕꯨꯗꯤ ꯂꯩꯕ ꯑꯗꯥ ꯑꯃ ꯑꯋꯥꯡꯕꯗꯣ
ꯑꯥꯗꯩ ꯊꯥꯔꯛꯄꯅ
ꯑꯣ ꯑꯩꯈꯣꯏꯒꯤꯖꯨ ꯑꯩꯅ ꯏꯁꯤꯡ ꯀꯟꯗꯦ ꯍꯥꯏꯗꯣ ꯅꯪ ꯍꯧꯖꯤꯛꯀꯤ ꯅꯪꯅ ꯃꯆꯥ ꯍꯥꯏꯕꯗꯣ ꯑꯗꯨꯒꯤ ꯑꯣꯏꯔꯗꯤꯅꯦ ꯈꯔꯗꯤ ꯄꯤꯛꯑꯦꯕ ꯑꯩꯈꯣꯏꯒꯤꯗ ꯂꯩꯕꯗꯨ ꯍꯣꯏ ꯑꯩꯈꯣꯏꯖꯨ ꯄꯤꯛꯑꯒ ꯑꯅꯦꯝꯕꯗꯣ ꯑꯗꯨ ꯊꯥꯗꯤ-ꯊꯥꯔꯛꯑꯦꯕꯀꯣ ꯑꯥ ꯑꯗꯨꯗꯤ ꯂꯩꯌꯦꯕ ꯑꯗꯨ ꯏꯁꯤꯡ ꯅꯨꯡꯉꯥꯏꯇꯦ ꯑꯥ ꯍꯣ ꯍꯣꯏ ꯑꯗꯨꯅꯦ ꯑꯩꯅ ꯏꯁꯤꯡ ꯅꯨꯡꯉꯥꯏꯇ꯭ꯔꯤꯖꯦ ꯍꯣꯏ ꯆꯨꯝꯃꯦ ꯌꯥꯝ ꯂꯩꯇꯦ ꯑꯣꯑꯣ ꯁꯤ ꯏꯁꯤꯡꯒꯤ ꯃꯅꯥꯛꯇ ꯂꯩꯔꯖꯨ ꯏꯁꯤꯡ ꯅꯨꯡꯉꯥꯏꯇꯦ ꯃꯥꯟꯅꯤꯗ ꯑꯗꯨꯕꯨꯗꯤ ꯁꯤꯖꯟꯅꯕ ꯌꯥꯕ ꯏꯁꯤꯡꯗꯤ ꯏꯁꯤꯡ ꯑꯃꯥ ꯂꯩꯌꯦ ꯑꯗꯨ ꯁꯤꯖꯤꯟꯅꯕ ꯌꯥꯕ ꯅꯠꯇꯦꯕ ꯍꯣꯏ ꯇꯨꯔꯦꯟ ꯂꯩꯗꯣꯉꯥꯏ ꯀꯩꯁꯨ ꯅꯨꯡꯉꯥꯏꯕ- ꯑꯣꯏꯗꯦꯕ ꯏꯁꯤꯡꯗꯣ ꯍꯣꯢ ꯍꯣꯢ ꯇꯨꯔꯦꯜꯅ ꯍꯦꯟꯅ ꯃꯣꯠꯇ꯭ꯔꯣ ꯎꯪ ꯃꯣꯠꯂꯤ ꯐꯔꯦ ꯐꯔꯦ ꯑꯗꯨꯗꯤ ꯅꯣꯏ ꯀꯩꯅꯣ ꯇꯧꯔꯣ ꯍꯣꯢ ꯍꯣꯢ ꯄꯣꯊꯥꯖꯔꯣ ꯅꯪꯖꯨ ꯆꯠꯂꯨ-ꯈꯣꯠꯂꯨꯕ ꯋꯥꯔꯝ ꯃꯅꯤ ꯍꯣ ꯍꯣꯏ ꯊꯝꯃꯦ-ꯊꯝꯃꯦ ꯊꯝꯃꯒꯦ ꯀꯣ ꯑꯧ
ꯀꯅꯅꯣ